ꯑꯣ
ꯇꯥꯖꯣ
ꯑꯗꯨꯏꯅꯦ ꯇꯨꯃꯤꯟ ꯂꯩꯀꯥꯟꯗ ꯁꯥꯟꯅꯕꯅ ꯐꯩꯌꯦꯕ
ꯍꯥ
ꯑꯃꯥ ꯍꯥꯟꯅ ꯑꯩꯈꯣꯢꯅ ꯏꯃꯦꯁꯀꯤ ꯇꯧꯒꯤꯗꯨꯁꯨ ꯇꯨꯃꯤꯟ ꯂꯩꯀꯥꯟ ꯍꯥꯢꯌꯣ ꯍꯥꯢꯗꯅ
ꯑꯥ
ꯌꯥꯕ ꯌꯦꯡꯉꯁꯦ ꯀꯥꯗ ꯏꯊꯟ ꯂꯩ ꯀꯥꯟꯗ
ꯎꯝ ꯁꯥꯏꯌꯦ ꯃꯊꯛꯁꯤꯗꯤ ꯃꯅꯤꯟꯅ ꯆꯠꯃꯤꯅꯩ
ꯐꯤꯐꯇꯤ ꯄꯔꯁꯦꯟ ꯂꯣꯏ ꯂꯩꯔꯝꯃꯦ
ꯅꯦꯠꯂꯣ
ꯎꯝ
ꯎꯝ ꯇꯨꯝꯃꯨ ꯇꯨꯝꯗ꯭ꯔꯤ
ꯒꯤꯠ
ꯍꯥꯥ
ꯇꯨꯡꯗꯒꯤ
ꯄꯤꯀꯤꯗꯣ ꯇꯨꯝꯅꯤꯅ ꯆꯠꯈ꯭ꯔꯦ
ꯎꯝ
ꯃꯥ ꯉꯥꯡꯕ ꯇꯥꯕ꯭ꯔ
ꯇꯥꯏ
ꯑꯩꯅ ꯕꯦꯖ ꯑꯃꯅ ꯀꯦ ꯍꯥꯏꯕꯗꯤ ꯃꯥ ꯑꯗꯨꯝ ꯆꯠꯈ꯭ꯔꯦ ꯑꯩ ꯉꯥꯡꯕꯗꯣ ꯇꯥꯕ꯭ꯔꯣ ꯇꯥꯔꯝꯃꯅꯤ ꯍꯩꯍꯥ
ꯈꯜꯂꯝꯃꯅꯤ
ꯈꯜꯂꯝꯃꯣꯏꯗ ꯑꯗꯨ ꯑꯩꯅ ꯇꯥꯔꯝꯃꯣꯏꯗ ꯍꯥꯏꯕ ꯇꯥꯁꯨ ꯀꯦꯝ ꯇꯧꯔꯝꯃꯣꯏ ꯍꯥꯏꯒ
ꯅꯪ ꯅꯍꯥꯟ ꯇꯧꯀꯥꯟꯗ ꯔꯤꯖꯦꯛ
ꯊꯥꯗꯦ ꯊꯥꯗꯦ ꯄꯨꯂꯞ ꯂꯣꯏꯅ ꯐꯪꯕ ꯃꯥꯜꯂꯦ ꯑꯩꯗꯤ ꯔꯤꯖꯦꯛꯄꯨ ꯑꯃꯠꯇ ꯆꯥꯗꯕ ꯃꯥ
ꯑꯃ
ꯍꯣꯏ ꯁꯨꯋꯥꯟ ꯁꯥꯟꯅꯗ꯭ꯔꯗꯤ ꯐꯪꯉꯔꯣꯏꯗꯅ ꯖꯦꯔꯣ ꯖꯦꯔꯣ
ꯎꯝ ꯑꯩ ꯆꯥꯔꯥ ꯀꯣꯜ ꯄꯥꯏꯔꯒ ꯀꯣꯜ ꯄꯥꯏꯔꯒ ꯑꯦ ꯀꯣꯜ ꯇꯧꯔꯒ ꯄꯥꯏꯔꯛꯇꯕꯗꯣ
ꯎꯝ ꯑꯗꯨ ꯖꯦꯔꯣ ꯂꯩꯕꯅꯦꯕ ꯑꯗꯨ ꯉꯔꯥꯡ ꯑꯩꯅ ꯅꯪꯉꯣꯟꯗ ꯑꯍꯨꯝ ꯇꯧꯋꯤꯗꯅ ꯉꯔꯥꯡ ꯉꯟꯅ ꯍꯥꯛꯂ ꯑꯍꯨꯝ ꯄꯔꯦꯡ ꯁꯥ ꯖꯦꯔꯣ ꯂꯩꯌꯦ ꯑꯗꯨꯗꯤ ꯀꯩꯁꯨ ꯈꯪꯉꯔꯣꯏꯗꯅ ꯑꯗꯒꯤ ꯍꯣꯏ ꯍꯧꯖꯤꯛ ꯄꯦꯟꯗꯤꯡꯗ ꯂꯩꯔꯤꯁꯦ ꯃꯔꯤ ꯑꯃ ꯂꯩꯔꯦ ꯁꯤꯒ ꯃꯉꯥ ꯁꯨꯗꯣꯏꯅꯦꯕ ꯑꯩꯈꯣꯏ ꯁꯥꯟꯅꯩꯁꯤꯒ ꯅꯍꯥꯟ ꯐꯪꯉꯤꯗꯣ ꯑꯍꯨꯝꯒꯤꯅꯦꯕ ꯑꯍꯨꯝꯒꯤꯗ ꯇꯨ ꯁꯤꯛꯁꯇꯤ ꯐꯪꯉꯗꯤ ꯃꯉꯥ ꯇꯔꯨꯛ ꯁꯨꯖꯤꯜꯂꯗꯤ ꯑꯗꯨꯝ ꯆꯥꯝꯃꯉꯥꯒꯨꯝꯕ ꯐꯪꯉꯦ ꯍꯥꯏꯗꯅ ꯑꯗꯨꯏ ꯑꯪꯀꯗꯅꯦ ꯑꯩ ꯍꯧꯖꯤꯛ ꯂꯩꯔꯤꯁꯦ ꯑꯍꯨꯝ ꯑꯍꯨꯝꯗ ꯑꯗꯨꯝ ꯇꯨ ꯐꯣꯔꯇꯤ ꯇꯨ ꯐꯤꯐꯇꯤꯗ ꯑꯗꯨꯝ ꯄꯥꯏꯌꯦꯕ
ꯎꯝ
ꯑꯁ ꯀꯩ ꯅꯨꯃꯤꯠ ꯆꯪꯗꯣꯏꯅꯣ ꯈꯣꯟꯗꯦ ꯑꯩ ꯅꯍꯥꯟ ꯍꯞꯇꯥ ꯑꯃꯃꯨꯛ ꯀꯤꯝ ꯑꯥ ꯃꯤ ꯃꯌꯨꯝ ꯕ ꯑꯗꯩ ꯆꯪꯉꯛꯄꯩ ꯇꯥꯢꯄ ꯇꯧꯔꯦ
ꯎꯝ ꯉꯔꯥꯡ ꯅꯍꯥꯟꯅꯦꯕꯥ ꯆꯪꯉꯛꯏꯗꯣ ꯑꯩ ꯁꯇꯔꯗꯦ
ꯎꯝ
ꯀꯤ ꯌꯥ ꯇꯣꯝꯕꯤ ꯁꯤꯔꯥ ꯋꯥꯔꯤꯔꯥ
ꯍꯥꯥ
ꯍꯥꯟꯅꯅꯦ ꯀꯌꯥꯁꯤ ꯄꯥꯏꯔꯝꯃꯒ ꯁꯤ ꯋꯥꯔꯤ ꯁꯥꯟꯅꯕꯤꯁꯤ ꯌꯥꯎꯗꯕ ꯃꯤꯁꯨ ꯌꯥꯎꯕ ꯃꯥꯜꯂꯦꯕ
ꯎꯝ ꯇꯥꯛꯁ ꯐꯪꯗ꯭ꯔꯗꯤ ꯌꯥꯔꯣꯏꯗꯣꯏꯅꯦꯕ ꯑꯗꯨ ꯇꯥꯛꯁꯇꯣ ꯐꯪ
ꯎꯝ
ꯐꯪꯕ ꯃꯤ ꯅꯠꯇꯅꯤꯗ ꯐꯪꯗꯕꯁꯨ ꯌꯥꯎꯋꯤꯗꯣ ꯀꯩꯒꯤꯅꯣ ꯈꯪꯗꯦ ꯗꯣ ꯄꯦ ꯁꯥꯟꯗ ꯆꯠꯄ꯭ꯔꯥ ꯈꯪꯗꯦꯕ ꯇꯥꯡꯕꯤꯗꯣ ꯐꯪꯗꯦꯕ ꯑꯇꯩ ꯑꯗꯨꯏ ꯑꯩꯅ ꯈꯜꯂꯤꯁꯤꯅ ꯂꯣꯀꯦꯁꯟ ꯃꯅꯤꯄꯨꯔꯗ ꯑꯣꯏꯗ꯭ꯔꯗꯤ ꯐꯪꯗꯕ ꯃꯥꯟꯕ
ꯎꯝ ꯑꯈꯣꯢ ꯁꯥꯔꯒꯤ ꯔꯦꯖꯤꯁꯇ꯭ꯔ ꯇꯧꯕꯅꯕ
ꯍꯩꯗꯤ ꯇꯧꯈ꯭ꯔꯕꯣ
ꯃꯥꯥꯏ ꯆꯦꯛꯀꯤꯡꯗ ꯂꯩ ꯍꯥꯏꯕ ꯃꯥꯁꯨ ꯔꯦꯁꯇꯔ ꯇꯧꯔꯒ ꯑꯗꯨ ꯇꯧꯗꯕꯤꯗ
ꯎꯝ ꯁꯦꯜ ꯂꯩꯉꯥꯏ ꯇꯧꯒꯔꯗꯤ ꯐꯗꯧꯅꯦ ꯑꯥ ꯆꯠꯈꯔꯕꯅꯤꯅ
ꯅꯪ ꯁꯤ ꯌꯥꯢ ꯐꯪꯗꯣꯔꯕꯣ
ꯍꯥꯥ
ꯏꯆꯦ ꯍꯨꯖꯤꯛ ꯐꯥꯖꯤꯟꯂꯕꯣ
ꯍꯖꯤꯟꯅꯔꯤ
ꯊꯥꯖꯤꯟꯕꯗꯤ ꯌꯥꯔꯕꯅꯤ
ꯍꯣꯔꯦꯟ ꯗꯥꯡꯗ
ꯍꯥꯥ
ꯆꯠꯅꯤꯡꯗꯦꯕ ꯂꯣꯢꯔꯝꯗꯥꯢ
ꯎꯝ ꯑꯗꯨꯅꯦ ꯂꯣꯏꯔꯝꯗꯥꯏ ꯃꯤꯌꯥꯝ ꯊꯥꯖꯤꯟꯅꯔꯛꯄꯅꯤꯅꯀꯣ
ꯎꯝ ꯃꯦꯁꯦꯁ ꯂꯥꯛꯄ ꯃꯈꯣꯜ ꯇꯥꯔꯛ ꯄ꯭ꯔ ꯅꯣꯏꯗ
ꯇꯥꯥꯔꯛꯑꯦ
ꯗꯔꯨꯝ ꯇꯧꯔꯛꯄꯗꯣ
ꯁꯥꯏꯂꯦꯟ ꯊꯝꯃꯣ ꯎꯝ
ꯍꯩ ꯃꯤꯁꯝ ꯐꯣꯟ ꯇꯧꯔꯛꯑꯝꯃꯦ ꯄꯩꯁꯥ ꯀꯥꯞꯄꯦ
ꯋꯥꯎ
ꯑꯩꯅ ꯍꯥꯏꯒꯦ ꯇꯧꯔꯝꯕꯅꯦ ꯃꯅ ꯀꯥꯄꯦ ꯌꯥꯝ ꯐꯔꯦ
ꯑ ꯐꯔꯦ ꯐꯔꯦ ꯑꯃ ꯁꯨꯃꯥꯏꯅ ꯊꯦꯡꯉꯁꯨ ꯒꯌꯥꯟ ꯇꯥꯕ ꯃꯤꯁꯤꯅꯦ
ꯃꯥ ꯐꯤꯐꯇꯤꯟ ꯁꯤꯛꯁꯇꯤꯟ ꯍꯥꯏꯔꯦ ꯗꯥꯅ ꯑꯗꯩ ꯍꯥꯏꯅ ꯉꯁꯤꯗꯤ ꯍꯥꯏ
ꯃꯥ ꯇ꯭ꯌꯨꯁꯟꯒꯨꯝꯕ ꯆꯠꯆꯔꯣ
ꯈꯪꯗꯦ ꯒꯦꯝ ꯁꯥꯟꯅ ꯑꯗꯨꯝ ꯂꯩ ꯍꯥꯏꯅꯦ ꯆꯠꯗ ꯃꯩꯅꯤ ꯄꯖꯥ ꯊꯥꯔꯝꯅꯤ ꯀꯩꯅꯣ
ꯎꯝ
ꯃꯣꯏꯗꯤ ꯑꯩꯁꯨ ꯍꯥꯏꯗꯤ ꯌꯥꯝ ꯋꯥꯕ ꯑꯣꯏꯗꯕꯅꯦꯕ ꯃꯣꯏꯗꯤ ꯑꯗꯨꯝ
ꯃꯥꯅꯁꯨ ꯑꯍꯟ ꯑꯣꯏꯕ ꯃꯥꯜꯂꯦ
ꯑꯣ ꯑꯩ ꯇ꯭ꯌꯨꯁꯟ ꯄꯩꯁꯥꯗꯣ ꯀꯌꯥ ꯑꯣꯏꯗꯣꯏꯅꯣ ꯑꯩꯁꯨ ꯈꯪꯗꯦ ꯀꯩꯅꯣꯒꯤ ꯀꯤꯌꯝ ꯒꯩꯒꯤ
ꯈꯪꯗꯦ ꯃꯉꯥ ꯃꯉꯥ ꯑꯣꯏꯕ ꯌꯥꯏꯗꯤ ꯍꯥꯏꯔꯛꯄꯅꯦ ꯄꯔꯦꯡꯅ
ꯑꯣ ꯍꯥꯌꯦꯡ ꯗꯦꯠ ꯇꯣꯏꯟꯇꯤ ꯉꯥꯁꯤ ꯇꯥꯡ ꯇꯥꯔꯥꯎꯉꯥ
ꯇ꯭ꯔꯥꯏꯝꯄꯥꯟ ꯌꯧꯔ ꯀꯥꯟꯗ ꯍꯥꯏꯔꯅ ꯐꯕ꯭ꯔꯥ
ꯀꯗꯨꯕꯨꯗꯤ ꯃꯣꯏ ꯄꯤꯅꯤꯡꯕ ꯃꯇꯝꯗ ꯃꯥꯏ ꯄꯤꯔꯛꯑꯁꯨ ꯀꯩꯁꯨ ꯀꯥꯏꯗꯦꯕ
ꯑꯥ ꯇ꯭ꯔꯥꯏꯝꯄꯥꯟ ꯊꯥ ꯐꯥꯗꯣꯢ ꯅꯤꯗꯅ
ꯍꯌꯦꯡ ꯀꯨꯟꯗꯗꯤ ꯁꯨꯇꯤ ꯑꯣꯢꯔꯝ ꯃꯗꯣꯅꯦ ꯑꯉꯥꯡ ꯅꯨꯄꯥꯥꯗꯨꯗꯤ ꯁꯨꯇꯤ ꯑꯣꯏꯕꯕꯨ ꯈꯥꯡꯂꯛ ꯉꯝꯗ꯭ꯔꯦ ꯍꯌꯦꯡ ꯄꯩꯈꯥ ꯂꯣꯏꯔ ꯁꯨꯇꯤ ꯑꯣꯏꯕꯤꯗ꯭ꯔꯗꯤ
ꯁꯨꯇꯤ ꯑꯣꯏꯌꯨ ꯍꯥꯏꯔꯣ ꯃꯣꯏ
ꯍꯣꯏ ꯄꯩꯈꯥ ꯂꯣꯏꯕꯩ ꯁꯨꯇꯤ ꯑꯝꯇ ꯑꯣꯏꯕꯤꯌꯨꯑꯦ ꯑꯁꯤꯖꯤ ꯆꯥ ꯄꯨꯊꯣꯔꯛꯑꯦ ꯕꯤꯁꯀꯤꯠ ꯈꯛ ꯇꯥꯔꯕ
ꯃꯥꯏ ꯄꯦꯝꯃꯥ
ꯕꯤꯁꯀꯤꯠ ꯇꯨꯕꯨꯗꯤ ꯆꯥꯗ꯭ꯔꯦ ꯅꯪꯅꯒ ꯍꯥꯏꯔꯨꯕ꯭ꯔꯥꯕ ꯆꯥꯅꯤꯡꯇꯕꯩꯅꯤꯗ ꯑꯗꯨꯕꯨꯗꯤ ꯑꯩꯗꯤ ꯍꯥꯏꯕꯩ ꯄꯨꯊꯣꯛꯏ
ꯇ꯭ꯌꯨꯁꯟ ꯆꯠꯂꯤꯃꯦ ꯇꯧꯏꯗꯣ ꯀꯩꯅꯣ ꯆꯥ ꯅꯨꯡꯁꯨ ꯑꯃꯇ ꯂꯣꯟꯗꯦ ꯈꯣꯠꯇꯦꯅ ꯍꯥꯏꯃꯅꯤ
ꯃꯥꯗꯣ ꯑꯍꯥꯥꯟꯕ ꯅꯨꯃꯤꯠꯇꯤ ꯂꯣꯜꯂꯝꯃꯦꯕꯀꯣ ꯍꯜꯗꯤꯔꯥꯒ ꯇꯧꯔꯒ ꯄꯨꯊꯣꯛꯑꯝꯕꯅꯦꯕ ꯑꯗꯨꯃꯗꯤ ꯊꯛꯑꯦ ꯑꯗꯩ ꯃꯊꯪꯒꯤ ꯅꯨꯃꯤꯠ ꯁꯤꯅ ꯑꯃꯨꯛ ꯆꯥ ꯂꯣꯜꯂꯤꯌꯦ ꯇꯧꯔꯛꯑꯦ ꯃꯣꯏ ꯇꯨꯏꯋꯤꯁꯟ ꯂꯣꯏꯔꯝꯗꯥꯏꯗ ꯄꯤꯊꯛ ꯑꯈꯣꯏ ꯃꯧꯗ ꯇꯧ ꯈꯕ꯭ꯔꯥ ꯑꯗꯩ ꯑꯩꯒꯤ ꯁꯣꯝꯗ ꯄꯨꯡ ꯃꯔꯤ ꯇꯥꯔꯗꯩꯅꯤ ꯆꯦꯟꯗꯣꯏ ꯉꯥꯏ ꯂꯩꯔꯝꯅꯦ ꯑꯥ ꯑꯃꯗꯨ ꯊꯦꯡꯉꯥꯗꯣꯏꯅꯤꯅ ꯑꯗꯨꯗ ꯂꯣꯜꯂꯣꯅꯨ ꯈꯣꯠꯂꯣꯅꯨꯅ ꯍꯥꯏꯔꯦ ꯑꯩ ꯃꯊꯪꯗꯩ ꯑꯗꯨꯝ
ꯉꯁꯥꯏ ꯂꯣꯏꯔꯝꯗꯥꯏ ꯄꯤꯔꯛꯄ꯭ꯔꯣ
ꯉꯁꯥꯏꯗꯤ ꯑꯗꯨꯝ ꯄꯨꯡ ꯇꯔꯦꯠ ꯃꯈꯥꯏꯃꯨꯛ ꯇꯥꯛꯄ ꯑꯗꯨꯋꯥꯏꯗ ꯄꯨꯊꯣꯔꯛꯑꯦ
ꯎꯝ ꯑꯗꯣ ꯀꯩꯗꯧꯋꯦ ꯕꯤꯁꯀꯨꯠ ꯆꯥꯔꯛꯇꯔꯤꯅ
ꯆꯅꯤꯡꯇꯕꯩꯅꯤ ꯑꯗꯤꯏ ꯑꯩ ꯁꯤꯗꯩ ꯑꯣꯠꯁ ꯁꯪꯒꯣꯝꯒ ꯃꯌꯥꯝ ꯆꯥꯏꯅꯦ ꯍꯥꯏꯗꯤ ꯑꯩ ꯍꯥꯟꯅꯩ ꯆꯥꯕꯩ ꯆꯥꯡꯗꯩ ꯍꯦꯟꯅ ꯍꯦꯟꯒꯠꯂ ꯑꯗꯨꯝ ꯆꯥꯏꯌꯦꯕ ꯄꯨꯛꯇꯨ ꯂꯥꯃꯛ ꯂꯥꯃꯛꯅꯦꯅ ꯑꯗꯨꯒꯤ ꯁꯨꯝ ꯑꯉꯥꯡꯗꯨꯒꯤ ꯃꯅꯥꯛꯇ ꯂꯩꯕꯒꯤ ꯃꯍꯤꯗꯨꯗꯤ ꯊꯛꯅꯤꯡꯕꯩ ꯆꯥꯗꯨꯗꯤ ꯊꯛꯑꯦꯕ ꯕꯤꯁꯀꯤꯠꯇꯨꯗꯤ ꯆꯥꯅꯤꯡ ꯆꯥꯕ ꯉꯔꯥꯡ ꯉꯔꯥꯡ ꯁꯟꯗꯦ ꯅꯠꯇ꯭ꯔꯣ ꯉꯔꯥꯡꯅ ꯍꯩ ꯃꯍꯤ ꯄꯨꯊꯣꯔꯛꯑꯦ ꯉꯔꯥꯡꯗꯤ ꯄꯨꯡ ꯇꯔꯥ ꯇꯥꯔꯦꯗꯅ ꯕꯨꯊꯣꯔꯦ
ꯆꯉꯥꯡ ꯄꯤꯔꯛꯄ꯭ꯔꯣ
ꯑꯥ
ꯉꯁꯤ ꯄꯨꯡ ꯀꯌꯥ ꯆꯠꯇꯣꯏꯅꯣ
ꯄꯨꯡ ꯑꯅꯤ ꯃꯈꯥꯏꯗꯩ ꯆꯠꯇꯣꯏꯅꯦ ꯍꯌꯦꯡ ꯑꯃ ꯁꯨꯇꯤ ꯑꯣꯏꯔꯅꯤ ꯑꯗꯨꯒ ꯃꯆꯤꯒꯤꯗꯤ ꯑꯣꯏꯔꯣꯏꯕ ꯃꯅꯥꯎꯄꯥꯏ ꯑꯩꯈꯛ ꯇꯪ ꯍꯌꯦꯡ ꯁꯨꯇꯤ ꯑꯣꯏꯔꯅꯤ ꯑꯗꯨꯒ ꯀꯩꯅꯣꯒꯤꯅ ꯍꯌꯦꯡ ꯁꯇꯔꯗꯦ ꯅꯨꯃꯤꯠꯇꯨꯗꯤ ꯑꯅꯤꯃꯛ ꯁꯨꯇꯤ ꯑꯣꯏꯔꯝꯃꯅꯤ ꯌꯨꯝ ꯆꯠꯇꯣꯏꯅꯦ ꯁꯥꯇꯔꯗꯦꯗ ꯑꯩꯈꯣꯏ ꯁꯣꯅꯤꯖꯤ ꯌꯨꯝꯗ ꯆꯠꯂꯅꯤꯕ
ꯇꯣꯏꯔꯣ
ꯁꯟꯗꯦꯗꯨꯕꯨꯗꯤ ꯌꯨꯝ ꯁꯪꯒꯥꯕ ꯑꯩꯈꯣꯏ ꯅꯦꯍꯣꯏꯒꯤ ꯑꯗꯨꯒꯤ
ꯗꯦꯠ ꯇꯣꯏꯟꯇꯤꯗ
ꯁꯟꯗꯦ ꯅꯨꯃꯤꯠꯇ ꯇꯥ ꯋꯥꯅꯤ
ꯎꯝ ꯑꯃꯨꯛꯀ ꯁꯅꯁꯦ ꯍꯥꯏꯕ꯭ꯔꯣ